ꯍꯜꯂꯣ
ꯇꯥꯔꯦ ꯇꯥꯔꯦ ꯀꯩꯗꯧꯔꯝꯃꯤꯅꯣ
ꯑꯁ ꯀꯩꯅ ꯇꯣ ꯍꯧꯖꯤ ꯗꯦꯂꯤꯚꯔꯤ ꯕꯣꯏ ꯂꯥꯛꯑꯦꯅ ꯊꯣꯛꯎ ꯍꯟꯖꯤꯜꯂꯛꯄꯗ ꯉꯥꯏꯔꯤꯗ
ꯑꯣ ꯀꯔꯤ ꯄꯣꯠ ꯀꯅꯣꯅꯦ
ꯑꯁ ꯑꯉꯥꯡꯒꯤ ꯐꯦꯁꯋꯥꯁ ꯑꯃ ꯀꯛꯑꯦ ꯊꯥ ꯑꯃ ꯆꯪꯉꯦ ꯍꯧꯖꯤꯛꯀꯥꯟ ꯄꯣꯠ ꯀꯛꯄꯖꯦ
ꯑꯥ
ꯑ ꯑꯗꯩꯩꯃꯨ ꯍꯧꯖꯤꯛ ꯅꯧꯅ ꯀꯛꯁꯤ ꯑꯃꯨꯛ ꯌꯥꯏ ꯌꯥꯗꯦ ꯑꯃꯨꯛꯇ ꯑꯦꯗ꯭ꯔꯦꯁꯇꯣ ꯑꯃꯨꯛ ꯌꯥꯏ ꯌꯥꯗꯦ ꯑꯃꯨꯛ ꯇꯧꯕꯤ ꯍꯧꯖꯤꯛ ꯇꯧꯔꯤꯖꯦ ꯕ꯭ꯂꯣꯀꯦꯠ ꯀꯩꯀꯩ ꯂꯩꯕꯅꯤꯅ ꯑꯁ ꯌꯥꯝ ꯅꯨꯡꯉꯥꯏꯇꯦ ꯄꯣꯠ ꯀꯛꯄꯁꯦ ꯁꯦꯞꯇꯤ ꯌꯥꯝ ꯑꯣꯏꯕ ꯀꯛꯄꯖꯤꯅ
ꯐ꯭ꯂꯤꯞꯀꯥꯔꯗꯇꯩꯒꯤ ꯀꯛꯄꯅꯦ
ꯎ ꯇꯛꯄ ꯌꯥꯗꯦꯔꯣ
ꯀꯛꯄꯨꯗꯤ ꯀꯛꯑꯒ ꯌꯥꯎꯔꯛꯇꯕꯗꯣ ꯀꯛꯈ꯭ꯔꯒ
ꯑꯣ ꯑ ꯑꯗꯨꯗꯤ ꯍꯞꯇꯥ ꯑꯃ ꯑ ꯂꯩ ꯌꯧꯖꯔꯁꯦ ꯍꯧꯖꯤꯛ ꯌꯥꯝ ꯀꯨꯏ ꯀꯨꯏꯅ ꯆꯪꯉꯝꯅꯤ ꯀꯃꯥꯏ ꯇꯣꯏꯅꯣ ꯈꯪꯗꯦꯣ
ꯑꯗꯣ ꯏꯇꯥꯎ ꯅꯪꯒꯤ ꯍꯟꯗꯛ ꯈꯣꯏꯖꯨ ꯀꯛꯈꯤ ꯑꯗꯨ ꯀꯃꯥꯏ ꯇꯧꯒꯦꯅꯦ ꯑꯗꯨꯕꯣ
ꯉꯔꯥꯟ ꯌꯧꯔꯛꯑꯦ
ꯑꯣ ꯀꯃꯥꯏꯅ ꯇꯧꯒꯦ ꯈꯣꯏꯗꯨꯕꯣ ꯃꯃꯜꯗꯨꯕꯣ
ꯃꯃꯜꯒ ꯑꯁ ꯌꯥꯝ ꯊꯤ ꯇꯣꯡꯉꯦ ꯗꯨꯏꯈꯣꯏ ꯅꯦ ꯂꯪꯅꯦ ꯄꯨꯟꯅ ꯃꯥꯏ ꯀꯣꯝꯕꯣꯗ ꯂꯨꯄꯥ ꯆꯍꯨꯝꯒ ꯌꯥꯡꯈꯩꯔꯥ ꯑꯗꯨꯃꯈꯛ ꯆꯤꯡꯈꯤꯕꯅꯦꯕꯀꯣ ꯑꯩꯈꯣꯏ ꯄꯤꯁ ꯆꯥꯝꯉꯥ ꯌꯥꯎꯔꯛꯑꯦ ꯎꯝ ꯂꯪ ꯀꯣꯏꯜ ꯑꯃꯒꯥ ꯇꯣꯡꯉꯦ ꯌꯥꯝꯅ ꯐꯖꯅ
ꯑꯣ ꯐꯩꯅꯦ ꯑꯗꯨꯗꯤ ꯏꯇꯥꯎꯒꯤꯗꯤ ꯑꯗꯨꯗꯤ ꯎꯝ ꯎꯝ ꯑꯗꯣ ꯏꯇꯥꯎꯕꯨ ꯍꯧꯖꯤꯛꯀꯥꯟꯖꯤꯕꯨ ꯀꯔꯤ ꯀꯔꯤ ꯍꯣꯠꯅꯔꯤꯒꯦ ꯣ
ꯗꯨꯨꯝ ꯌꯧꯔꯛꯑꯦ ꯍꯧꯖꯤꯛ ꯁꯤ ꯅꯣꯡ ꯍꯥꯡꯒꯤꯕꯒ ꯏꯁꯤꯡ ꯆꯥꯎ ꯈ ꯅꯦꯝꯗꯔꯛꯄꯩꯖ ꯁꯤꯗ ꯀꯩꯅꯣ ꯏꯇꯥꯎ ꯋꯥꯏ ꯐꯥꯏ ꯁꯝꯃꯣ ꯅꯪꯒꯤꯗꯣ ꯍꯧꯖꯤꯛꯀꯥꯟ ꯅꯦꯠꯁꯨ ꯅꯨꯡꯉꯥꯏꯇꯦꯕꯀꯣ ꯑꯗꯨ ꯑꯗꯨꯗꯨꯅ ꯎꯝ ꯇꯥꯔꯦ ꯇꯥꯔꯦ ꯑꯣ ꯇꯥꯔꯦ ꯇꯥꯔꯦ ꯑꯗꯨ ꯅꯦꯠ ꯌꯥꯝ ꯅꯨꯡꯉꯥꯏꯇ꯭ꯔꯕꯅꯦ ꯍꯧꯖꯤꯛꯀꯥꯟꯖꯦ
ꯎꯝ ꯑꯗꯣ ꯏꯇꯥꯎ ꯊꯥꯏꯅꯉꯥꯏ ꯅꯪ ꯂꯤꯟꯅ ꯆꯤꯛ ꯑꯦ ꯇꯧꯒꯤꯕꯗꯣ ꯑꯗꯣ ꯀꯃꯥꯏꯅ ꯇꯧꯔꯒꯦ ꯍꯧꯖꯤꯛ ꯀꯩꯝ ꯇꯧꯗ꯭ꯔꯣ
ꯑꯥ ꯍꯧꯖꯤꯛ ꯀꯩꯝ ꯇꯧꯗ꯭ꯔꯦ ꯑꯗꯣ ꯑꯩꯈꯣꯏꯅ ꯂꯤꯟꯖꯦ ꯆꯤꯛꯄꯗ ꯄꯥꯈꯠꯅꯤꯉꯥꯏ ꯑꯣꯏꯗꯦꯗꯤꯀꯣ
ꯎꯝ
ꯄꯥꯈꯠꯄꯅ ꯍꯦꯜꯂꯦꯕ ꯃꯥ ꯍꯨ ꯀꯥꯕꯖꯦ
ꯎꯝ
ꯑꯗꯨꯅ ꯌꯥꯔꯤꯉꯩ ꯆꯤꯛꯑꯦ ꯍꯥꯏꯇꯥꯥꯔꯗꯤ ꯀꯔꯤꯝ ꯄꯥꯈꯠꯄꯤꯗꯕ ꯏꯁꯥꯖꯦ ꯅꯣꯔꯃꯦꯜꯗ ꯂꯩꯕꯤꯕ ꯍꯥꯏꯇꯥꯔꯦꯅꯦ ꯄꯥꯈꯠꯄ ꯊꯨꯞꯀꯠꯄꯁꯤꯅ ꯃꯥꯒꯤ ꯏꯗꯣ ꯐꯥꯒꯠꯂꯛꯑꯕꯅꯤꯅꯅꯦ ꯃꯥꯏ ꯃꯍꯨꯖꯦ ꯄꯣꯏꯖꯟꯖꯦ ꯆꯥꯎ ꯀꯃꯥ ꯍꯥꯠꯇꯅꯦꯕ ꯇꯥꯏꯅ ꯗꯣꯏꯖꯦ ꯃꯥꯒꯤ ꯄꯣꯏ ꯄꯣꯏꯖꯟꯖꯤꯗ ꯆꯪꯗꯣꯏꯖꯦ ꯈꯣꯡꯗ ꯆꯤꯛꯑꯦꯗꯅ ꯀꯥꯈꯠꯂꯛꯇꯣꯏꯅꯦꯕ ꯁꯨꯝ ꯀꯨꯝꯗꯔꯣꯏꯕ ꯃꯥ
ꯎꯝ
ꯑꯗꯨꯗꯨꯅ ꯑ ꯑꯁꯥꯝ ꯔꯥꯏꯐꯜ ꯀꯦꯝꯗ ꯆꯠꯂꯒ ꯌꯦꯡꯕꯖꯤꯅ ꯀꯩꯅꯣ ꯇꯧꯋꯦ ꯑ ꯂꯤꯟꯅ ꯆꯤꯛꯈ꯭ꯔꯒꯗꯤ ꯃꯥꯖꯦ ꯑꯈꯣꯏꯅ ꯄꯨꯟꯖꯤꯟꯕ ꯈꯣꯠꯆꯤꯟꯕ - ꯄꯨꯟꯖꯤꯜꯂꯨꯒ ꯍꯥꯏꯅꯩꯗꯅ ꯑꯗꯨꯗꯣ ꯀꯩꯝ ꯄꯨꯟꯒꯅꯣ ꯍꯥꯟꯅ ꯍꯥꯏꯔꯛꯀꯅꯤꯕ ꯍꯥꯏꯗꯤ ꯃꯣꯏꯗꯤ ꯀꯥꯞꯄꯁꯦ ꯍꯥꯟꯅ ꯇꯦꯁ ꯇꯧꯋꯦꯕ ꯐꯖꯅ ꯍꯥꯏꯗꯤ ꯃꯥꯏ ꯄꯚꯦꯅꯝꯗꯣ ꯂꯩꯕ꯭ꯔꯥ ꯂꯩꯇꯕ꯭ꯔꯅ ꯑ ꯑꯃꯨꯛ ꯁꯣꯔꯥꯒꯤ ꯑꯩꯈꯣꯏ ꯃꯥꯏꯕ ꯀꯝ ꯗꯣꯛꯇꯔ ꯍꯥꯏꯇꯥꯔꯦꯅꯦ ꯃꯥꯏꯗ ꯑꯃꯨꯛ ꯍꯥꯏꯔꯤꯁꯤꯅ ꯍꯦꯛ ꯆꯤꯛꯄꯒ ꯁꯛ ꯑꯃ ꯄꯨꯟꯁꯤꯜꯍ ꯍꯥꯏꯕ ꯃꯀꯨꯗꯣ ꯀꯥꯗ꯭ꯔꯤꯀꯥꯟꯗ ꯃꯥꯥꯏꯅ ꯑꯃꯨꯛ ꯀꯃꯥꯏꯅ ꯂꯥꯏꯌꯦꯡꯒꯦꯗ ꯃꯥꯒꯤꯅ ꯑꯃꯨꯛ ꯍꯨꯖꯦ ꯆꯤꯡꯊꯣꯛꯑꯒ ꯂꯥꯏꯌꯦꯡꯕꯅꯦꯕ
ꯑꯣ ꯃꯍꯨ ꯂꯣꯏ ꯆꯤꯡꯊꯣꯛꯑꯒ
ꯑꯥ ꯑꯗꯒꯤ ꯍꯧꯖꯤꯛꯀꯤ ꯑꯁꯥꯝ ꯔꯥꯏꯐꯜꯅ ꯇꯧꯔꯤꯖꯤꯅ ꯃꯍꯨꯖꯦ ꯂꯩꯕ꯭ꯔꯥ ꯂꯩꯇꯕ꯭ꯔꯥ ꯇꯦꯁ ꯇꯧꯗꯣꯏꯅꯦꯕ ꯏ ꯆꯤꯡꯊꯣꯛꯑꯒ ꯀꯩꯒꯨꯝꯕ ꯐꯪ ꯇꯥꯔꯒꯗꯤ ꯑꯦꯟꯇꯤꯚꯦꯟ ꯑꯃꯖꯨ ꯃꯨꯛ ꯀꯥꯞꯇꯣꯏꯅꯦꯕ
ꯎꯝ
ꯑꯣꯔ ꯑꯦꯟꯇꯤꯒꯦꯅꯜꯁꯦ ꯍꯨ ꯆꯦꯟꯗ꯭ꯔꯒꯗꯤ ꯀꯥꯞꯄ ꯌꯥꯗꯕ ꯃꯥꯒꯤꯅ ꯑꯃꯨꯛ ꯍꯥꯏꯗꯤ ꯍꯤꯗꯥꯛꯇꯨ ꯌꯥꯝ ꯀꯟꯕꯨ ꯑꯣꯏꯕꯖꯥꯠꯅꯦꯕ ꯍꯨ ꯆꯦꯟꯗꯕꯤꯗ ꯀꯥꯞꯁꯤꯜꯂꯨ ꯇꯥꯔꯗꯤ ꯍꯥꯔꯠ ꯐꯦꯜ ꯑꯣꯏꯒꯟꯕ ꯒꯨꯝꯕ ꯍꯥꯔꯠ ꯑꯦꯇꯦꯛ ꯌꯥꯝ ꯇꯧꯒꯂꯦ ꯍꯥꯏꯌꯦꯕ ꯎꯝ
ꯑꯣꯝ
ꯑꯗꯨꯗꯨꯅ ꯄꯥꯛ ꯄꯥꯛ ꯀꯥꯞꯇꯦꯕ ꯁꯤꯒꯤ ꯍꯤꯗꯥꯛꯁꯦ ꯑꯗ ꯂꯤꯟꯅ ꯍꯦꯛ ꯆꯤꯛꯑꯕ ꯑꯩꯈꯣꯏꯅ ꯍꯦꯛ ꯆꯤꯛꯄꯒ ꯗꯣꯛ ꯗꯔꯗ ꯄꯨꯔꯤꯁꯦ ꯈ꯭ꯋꯥꯏ ꯁꯣꯏꯕ ꯗꯤꯁꯇ꯭ꯔꯤꯛ ꯍꯣꯁꯄꯤꯇꯥꯜꯗ ꯀꯩꯗ ꯑꯩꯈꯣꯏꯅ ꯈꯪꯗꯅꯕꯨꯗꯤ ꯇꯧꯔꯤꯅꯦꯕꯀꯣ ꯑꯗꯣ ꯑꯁꯥꯝ ꯔꯥꯏꯐꯜ ꯀ ꯑꯦꯝꯗ ꯈꯣꯡꯖꯣꯝꯗ ꯋꯥꯟꯗ ꯆꯠꯄ ꯀꯥꯟꯗꯦ ꯃꯥꯗꯤ ꯀꯩꯅꯣꯗ ꯆꯠꯀꯗꯕ ꯄꯂꯦꯟ ꯅꯠꯇ꯭ꯔꯒꯅ ꯀꯩꯅꯣꯗ ꯀꯛꯆꯤꯡ ꯅꯠꯇ꯭ꯔꯒꯅ ꯃꯟꯇ꯭ꯔꯤꯄꯨꯒꯤꯗ ꯑꯍꯨꯝꯁꯦ ꯁꯤ ꯑꯗ ꯑꯦꯟꯇꯤꯃꯅꯝꯁꯦ ꯐꯪꯅꯦꯕ ꯑꯗꯨꯗ ꯑꯩꯈꯣꯏꯅ ꯑꯗꯨ ꯆꯠꯄꯩ ꯀꯩꯅꯣꯁꯦ ꯄꯥꯝꯕꯩꯁꯦ ꯑꯝꯇ ꯂꯩꯇ꯭ꯔꯦ ꯍꯥꯏꯔꯒꯅ ꯁꯣꯔꯥꯗ ꯆꯠꯇꯥꯔꯦ ꯁꯣꯔꯥꯒꯤ ꯃꯥꯏꯜꯗ
ꯑꯗꯨ ꯏꯇꯥꯎ ꯀꯔꯤ ꯑꯗꯨꯒꯤ ꯁꯝꯅ ꯍꯥꯏꯔꯕꯗ ꯑꯩꯈꯣꯏꯅ ꯑꯁꯥꯝ ꯔꯥꯏꯐꯗ ꯄꯨꯁꯜꯂꯦ ꯈꯜꯂꯁꯤꯅꯦꯕꯀꯣ ꯇꯥꯕ꯭ꯔꯣꯏ ꯇꯥꯎꯑꯣ
ꯎꯝ ꯎꯝ ꯍꯜꯂꯣ
ꯇꯥꯏꯌꯦ ꯇꯥꯏꯌꯦ
ꯎꯝ ꯍꯥꯏꯔꯛꯑꯣ ꯇꯥꯎꯎꯗ꯭ꯔꯁꯨꯗꯣ
ꯎꯝ ꯑꯗꯣ ꯀꯔꯤ ꯃꯣꯏꯁꯦ ꯐꯤ ꯅꯨꯡ ꯄꯩꯁꯥ ꯅꯨꯡꯁꯥꯥꯁ ꯀꯃꯥꯏꯅ ꯇꯧꯒꯦ ꯃꯣꯏꯁꯦ
ꯑꯁꯥꯝ ꯔꯥꯏꯐꯜꯒꯤꯅ ꯄꯨꯔꯥ ꯐ꯭ꯔꯤꯅꯦꯕ ꯃꯥꯒꯤꯗꯤ
ꯎꯝ
ꯑꯗ ꯁꯣꯔꯥꯒꯤ ꯃꯥꯥꯏ ꯍꯥꯏꯕꯗꯨ ꯆꯠꯗꯤ ꯃꯥꯗꯤ ꯂꯨꯄꯥ ꯂꯤꯁꯤꯡ ꯈ꯭ꯋꯥꯏ ꯄꯤꯛꯑꯕꯗ ꯀꯨꯟꯗꯩꯅ ꯑꯗꯨꯝ ꯃꯊꯛ ꯑꯣꯏꯔꯛꯑꯅꯤ ꯀꯨꯟꯒꯤ ꯃꯈꯥꯗꯤ ꯇꯥꯔꯔꯣꯏꯕ
ꯑꯣ
ꯈꯔ ꯆꯥꯎꯋꯦ ꯃꯥꯏꯅ ꯈꯔ ꯑꯗꯨꯅ ꯑꯩꯗꯤ ꯑꯦꯛ ꯆꯄꯁꯤꯗꯗꯤ ꯄꯂꯦꯟꯗ ꯑꯁꯥꯝ ꯔꯥꯏꯐꯜꯗ ꯄꯨꯁꯤꯟꯕꯅ ꯈ꯭ꯋꯥꯏ ꯐꯩꯗꯤ ꯁꯦꯞ ꯑꯣꯏꯌꯦꯕ ꯍꯜꯂꯣ
ꯑꯗꯣ ꯏꯇꯥꯎꯅ ꯑꯗꯨꯃꯥꯏꯅ ꯈꯪꯁꯦ ꯃꯔꯝ ꯃꯊꯪ ꯑꯩꯈꯣꯏꯒꯤ ꯂꯩꯀꯥꯏꯒꯤ ꯊꯣꯛꯑ ꯑꯗꯨ ꯅꯠꯇ꯭ꯔꯁꯨ ꯈꯪꯅ ꯆꯥꯟꯅ ꯇꯧꯕ ꯃꯇꯝꯗ ꯏꯇꯥꯎꯗ ꯑꯗꯨꯝ ꯄꯥꯎ ꯐꯥꯎ ꯌꯥꯔꯅꯤꯅꯦ ꯑꯗꯨꯗꯤ
ꯎꯝ ꯁꯤ ꯈꯪꯖꯤꯟꯕ ꯐꯩ ꯍꯥꯏꯗꯤ ꯃꯥꯗꯤ ꯆꯤꯛꯄꯒ ꯌꯦꯡꯍꯧꯗꯕ ꯌꯥꯗꯕ ꯄꯣꯠ ꯈꯨꯗꯛꯇ ꯄꯥꯟꯕ ꯄꯣꯠꯅꯦ ꯃꯥꯗꯤ
ꯎꯝ
ꯇ ꯋꯥꯏ ꯐꯥꯏ ꯁꯝꯕꯤꯕ꯭ꯔꯣ
ꯁꯝꯃꯦ ꯁꯝꯃꯦ ꯁꯝꯃꯦ ꯅꯦꯠ ꯆꯦꯟꯗꯛꯁꯦ ꯅꯨꯡꯉꯥꯏꯕꯁꯤ ꯌꯧ ꯌꯧꯗꯦꯅꯦ
ꯑꯣ ꯑꯗꯨ ꯑꯩꯁꯦ ꯍꯧ ꯂꯧ ꯁꯤꯡ ꯃꯇꯝꯅꯤꯅ ꯂꯤꯟ ꯀꯥꯡ ꯌꯥꯝ ꯊꯣꯛꯄ ꯃꯇꯝꯅꯦꯕꯀꯣ
ꯃꯥꯅ ꯂꯤꯜꯂꯕꯣꯛꯀꯨꯝꯕꯀꯣ ꯂꯧꯗ ꯌꯥꯝ ꯂꯩꯒꯠꯂꯤꯏꯁꯤꯅ
ꯎꯝ ꯂꯤꯜꯂꯕꯣꯞꯅ ꯆꯤꯛꯄ ꯈꯣꯕꯗ ꯀꯩꯁꯨ ꯀꯥꯏꯗꯦ ꯑꯗꯨꯒ ꯑꯩꯈꯣꯏꯒꯤ ꯈꯥꯔꯣꯒꯨꯝꯕ ꯈꯔ ꯄꯣꯏꯖꯟ ꯂꯩꯕ ꯂꯤꯟ ꯍꯥꯏꯇꯥꯔꯦꯅꯦ ꯁꯤꯁꯤꯈꯁꯤ ꯕꯔꯥ ꯀꯥꯔꯤ
ꯑꯗꯣ ꯑꯁ ꯇꯥꯡꯂꯩꯒꯨꯝꯕꯁꯨ ꯐꯖꯅ ꯑꯗꯨꯝ ꯄꯣꯏꯁꯟ ꯋꯥꯡꯉꯝꯒꯗꯕ ꯃꯥꯜꯂꯦ
ꯎꯝ ꯍꯥꯏꯗꯤ ꯂꯤꯟꯅꯦꯛ ꯆꯤꯛꯄꯒ ꯃꯍꯨ ꯄꯨꯕ ꯑꯣꯏꯇꯥꯔꯗꯤ ꯄꯨꯡ ꯇꯔꯨꯛ ꯐꯥꯔꯕꯀꯣ
ꯎꯝ
ꯃꯥꯁꯦ ꯑꯣꯟꯅꯤꯡꯉꯛꯀꯅꯦꯕ ꯈ꯭ꯋꯥꯏ ꯃꯥꯏ ꯁꯤꯝꯗꯣꯟ ꯑꯍꯝꯕ ꯍꯥꯏꯇꯥꯔꯦꯅꯦ
ꯎꯝ
ꯑꯗꯨ ꯑꯣꯏꯔꯗꯤ ꯑꯩꯈꯣꯏ ꯃꯥ ꯀꯨꯏꯅ ꯀꯩꯅꯣ ꯇꯧꯕ ꯌꯥꯗ꯭ꯔꯦ ꯍꯥꯏꯗꯤ ꯊꯝꯖꯤꯟꯕ ꯌꯥꯗ꯭ꯔꯦ ꯀꯣꯏꯊꯤ ꯊꯤꯔ ꯄꯨꯕ ꯇꯥꯔꯦ
ꯎꯝ
ꯑꯗꯨꯒ ꯃꯥꯏ ꯆꯤꯛꯏ ꯖꯒꯥꯁꯦ ꯃꯨꯁꯜꯂꯛꯀꯅꯦꯕ
ꯎꯝ ꯑꯗꯣ ꯏꯇꯥꯎ ꯂꯤꯟꯁꯦ ꯀꯔꯤ ꯃꯈꯟ ꯃꯈꯜ ꯂꯩꯗꯅ ꯂꯤꯟ ꯍꯥꯏꯕꯗꯤ ꯃꯍꯨ ꯆꯦꯟꯕ ꯆꯦꯟꯗꯕꯈꯩꯁꯦ
ꯎꯝ ꯂꯤꯜ ꯂꯣꯏꯅꯃꯛ ꯃꯍꯨ ꯆꯦꯟꯕ ꯅꯠꯇꯦ ꯃꯍꯨ ꯆꯦꯜꯂꯤꯁꯤꯗꯤ ꯑꯃꯅꯤ ꯈꯛꯇꯅꯦꯕ
ꯎꯝ
ꯑꯩꯗꯤ ꯆꯦꯟꯗꯕꯅ ꯑꯌꯥꯝꯕꯅꯦꯕ ꯂꯤꯟꯁꯦ
ꯎꯝ
ꯑꯩꯈꯣꯏ ꯃꯍꯛ ꯄ꯭ꯏ ꯀꯜꯂꯤꯁꯦ ꯑꯩꯈꯣꯏꯒꯤ ꯀꯣꯕ꯭ꯔꯥꯗꯁꯨ ꯃꯣꯏ ꯃꯈꯟ ꯑꯅꯤꯃꯨꯛ ꯈꯥꯏꯗꯣꯛꯏꯕ
ꯎꯝ
ꯃꯀꯣꯡ ꯌꯥꯝꯅ ꯐꯟꯕ ꯑꯣꯡꯒ ꯌꯦꯛꯄꯗꯣ
ꯎꯝ
ꯁꯤꯁꯤ ꯄꯨꯔꯥ ꯗꯦꯟꯖꯔ ꯑꯣꯏꯔꯤꯁꯦ ꯑꯗꯣ ꯃꯥ ꯑꯌꯨꯛꯇ ꯆꯤꯛꯄ ꯈꯣꯠꯄꯁꯦ ꯃꯒꯤ ꯄꯣꯏꯖꯟꯁꯦ ꯌꯥꯝ ꯍꯟꯊꯩꯑꯕ ꯏꯪꯉꯤꯀꯥꯟꯗ ꯆꯤꯛꯄꯁꯦ ꯑꯗꯨꯒ ꯑꯩꯈꯣꯏꯒꯤ ꯁꯥꯒꯠꯂꯛꯑꯒ ꯑꯥ ꯁꯥꯒꯠꯂꯛꯑꯒ ꯁꯤꯁꯤꯅ ꯈ꯭ꯋꯥꯏ ꯕꯦꯔꯥ ꯀꯥꯏ
ꯎꯝ ꯑꯗꯣ ꯀꯔꯤ ꯇꯥꯎ ꯑꯗꯨ ꯍꯥꯏꯔꯒꯜ ꯂꯕꯣꯞꯁꯨ ꯂꯨꯗꯒ ꯆꯪꯉꯝꯕ ꯉꯥꯒ ꯇꯧꯔꯝꯕꯗꯣ ꯐꯖꯅ ꯑꯗꯨꯝ ꯀꯔꯤ ꯃꯣꯏꯁꯨ ꯐꯅ ꯆꯥꯎꯋꯅꯦ ꯃꯕꯨꯛꯀꯁꯦ ꯉꯥꯒꯗꯤ ꯐꯅꯌꯥꯝ ꯌꯥꯎꯔꯝꯃꯤꯅꯦ
ꯑꯁ ꯂꯨꯞ ꯆꯥꯎꯅꯦꯍꯦ ꯑꯗꯩ ꯂꯤꯜ ꯂꯕꯨꯣꯛꯛꯀꯨꯝꯕ ꯑꯗꯩ ꯂꯤꯜꯍꯥꯒꯨꯝꯕ ꯆꯤꯛꯄꯁꯤꯗꯤ ꯀꯩꯁꯨ ꯀꯥꯏꯗꯦꯕ ꯃꯥꯗꯤ
ꯎꯝ
ꯑꯣ ꯑꯗꯩ ꯑꯩꯈꯣꯏꯅ ꯃꯍꯨ ꯆꯦꯟꯕ ꯂꯤꯟꯁꯦ ꯀꯃꯥꯏꯅ ꯆꯤꯛꯄꯗ ꯈꯪꯈꯤꯦꯗꯤ ꯃꯌꯥꯗ ꯈꯪꯉꯦꯕ
ꯎꯝ
ꯈꯥꯔꯧꯅꯒ ꯆꯤꯛꯄꯁꯦ ꯃꯥꯒꯤ ꯌꯥꯈꯨꯟ ꯃꯃꯤ ꯑꯅꯤ ꯇꯥꯅꯕ
ꯑꯥ
ꯑꯗꯨ ꯅꯥꯄꯤ ꯍꯨꯛ ꯂꯩꯗꯅ
ꯑꯥ
ꯁꯤꯅ ꯆꯤꯡꯈꯤꯕꯒꯤ ꯃꯤ ꯑꯩꯈꯣꯏ ꯁꯥꯡꯅ ꯂꯩꯕꯗꯣ ꯑꯗꯨꯃꯥꯏꯅ ꯇꯥꯅꯤꯕ ꯂꯤꯂꯕꯣꯠꯁꯤꯅ ꯃꯌꯥꯁꯦ ꯁꯥꯡꯅ ꯍꯧꯋꯦꯕ ꯑꯣ ꯑꯗꯒꯤ ꯈꯥꯔꯧꯒꯨꯝꯕꯁꯤꯅ ꯌꯥꯈꯨꯟ ꯑꯅꯤ ꯇꯥꯅꯩꯕ
ꯑꯣ
ꯍꯥꯏꯗꯤ ꯑꯩꯈꯣꯏ ꯂꯤꯟꯗ ꯆꯤꯛꯈ꯭ꯔꯁꯨ ꯑꯩꯈꯣꯏꯅ ꯀꯔꯤ ꯂꯤꯟꯅꯣꯒ ꯈꯪꯗꯕꯁꯦꯀꯣ ꯃꯥꯒꯤ ꯆꯤꯛꯐꯝꯗꯨ ꯌꯦꯡ ꯈꯪꯉꯦꯕ ꯁꯤ ꯂꯤꯡꯅꯤꯅ ꯆꯤꯛꯄꯅꯤ ꯁꯤꯁꯤꯅ ꯆꯤꯛꯄꯅꯤꯁꯦ ꯑꯗꯨ ꯄꯨꯔꯥ ꯉꯝꯃꯦꯕ ꯍꯧꯖꯤꯛꯀꯤ ꯁꯣꯔꯥꯒꯤ ꯃꯥꯏꯕꯁꯦ
ꯎꯝ ꯎ ꯎꯝ
ꯑꯗꯩ ꯑꯩꯉꯣꯟꯗ ꯆ ꯂꯤꯟꯁꯤꯒꯤ ꯁꯥꯏꯖꯐꯥꯎ ꯍꯥꯏ ꯉꯝꯃꯦꯕ
ꯑꯗꯨꯕꯨꯗꯤ ꯃꯣꯏꯁꯨ ꯑꯦꯛꯁꯄꯔꯤꯟꯁꯇꯨꯗꯤ ꯃꯌꯥꯝ ꯊꯦꯡꯅꯔꯛꯄꯅꯤ ꯅꯠꯇ꯭ꯔꯣ
ꯎꯝ ꯑꯗ ꯄ꯭ꯋꯥꯏ ꯍꯩꯔꯤꯁꯦ ꯃꯥꯏ ꯃꯄꯥꯁꯤꯅꯦꯕꯀꯣ ꯃꯄꯥꯗꯩꯅꯦ ꯃꯃꯤꯡ ꯆꯠꯈ꯭ꯔꯤꯁꯦ ꯃꯆꯥꯅꯕꯨꯗꯤ ꯇꯝꯍꯧꯕꯅꯦꯗꯅ ꯑꯗꯨ ꯃꯄꯥꯗꯣ ꯁꯤꯈ꯭ꯔꯕꯅꯤꯅ ꯃꯥꯅ ꯃꯍꯨꯠ ꯁꯤꯜꯍꯧꯕꯅꯦꯕ
ꯎꯝ
ꯑꯗ ꯑꯩꯈꯣꯏꯒꯤ ꯃꯄꯥ ꯀꯌꯥꯝ ꯍꯩꯒꯦꯗꯤ ꯂꯤꯟꯁꯦ ꯃꯟꯇ꯭ꯔ ꯇꯧꯔꯒ ꯀꯧꯋꯦ ꯍꯥꯏꯁꯤꯅꯤ ꯂꯥꯛꯑꯦ ꯍꯥꯏꯖꯤꯅꯤ
ꯑꯁ ꯁꯥꯇꯤ ꯑꯗꯨꯗꯤ ꯍꯦ
ꯑꯗꯨꯅꯁꯦ ꯑꯩꯉꯣꯟꯗ ꯆꯤ ꯏ ꯂꯤꯟꯁꯨ ꯍꯥꯠꯇꯣꯛꯄ ꯉꯝꯃꯦ ꯍꯥꯏꯔꯝꯗꯩꯅꯣ ꯆꯤꯛꯐꯝ ꯖꯒꯥꯗꯣ ꯑꯗꯨꯏꯗ ꯁꯤꯔ ꯑꯗꯨꯝ ꯂꯩꯔꯝꯃꯦ ꯑꯗꯨꯗꯅꯦ ꯑꯐꯥꯎꯔꯤꯁꯦ ꯃꯄꯥꯁꯦ ꯑꯗꯨ ꯅꯨꯄꯥꯗꯨꯅ ꯂꯥꯏꯌꯦꯡꯕꯗꯤ ꯑꯦꯟꯇꯤ ꯕꯦꯅꯝ ꯀꯩꯀꯩ ꯑꯝꯇ ꯁꯤꯖꯤꯟꯅꯗꯦꯕ ꯃꯥꯒꯤ ꯀꯩꯅꯣ ꯃꯟꯇ꯭ꯔ ꯅꯨꯡꯗ ꯇꯧꯔꯒ ꯃꯍꯨ ꯂꯧꯊꯣꯛꯑꯒ ꯈꯛꯇ ꯂꯥꯏꯌꯦꯡꯕꯅꯦꯕ ꯑꯗꯨꯒ ꯃꯆꯥꯅꯨꯄꯥꯁꯤꯅ ꯑꯃꯨꯛ ꯈꯔ ꯃꯣꯗꯔꯟ ꯆꯪꯉꯦ ꯍꯥꯏꯗꯤ ꯃꯥꯅꯨꯛ ꯑꯦꯟꯇꯤꯚꯦꯅꯝ ꯀꯩꯀꯩ ꯀꯥꯞꯄꯒ ꯂꯥꯏꯌꯦꯡꯕꯅꯦꯕ ꯑꯅꯤꯁꯨ ꯈꯦꯠꯅꯔꯛꯄ ꯍꯥꯏꯇꯥꯔꯦꯅꯦ ꯑꯗꯨ ꯐꯖꯅ ꯌꯧꯅꯕ ꯇꯥꯛꯄꯤꯔꯝꯗꯕꯩꯔꯥ
ꯎꯝ ꯎꯝ ꯎꯝ
ꯑꯗꯣ ꯃꯆꯥꯅꯨꯄꯥꯗꯨꯁꯨ ꯃꯥꯁꯨ ꯍꯥꯏꯐꯦꯠ ꯇꯝꯕ ꯈꯣꯠꯄ ꯃꯥꯅ ꯃꯣꯗꯔꯟ ꯆꯪꯉꯤꯗꯣ ꯍꯥꯏ ꯍꯥꯏꯐꯦꯠ ꯃꯥꯗꯣ ꯇ꯭ꯔꯦꯟꯅꯤꯡꯒꯨꯝꯕ ꯈꯔ ꯆꯠꯂꯝꯕ ꯌꯥꯏꯌꯦ ꯑꯗꯨꯗꯤ
ꯎꯝ ꯆꯠꯂꯝꯒꯅꯤ ꯆꯠꯂꯝꯒꯅꯤꯗꯤ ꯍꯤꯗꯥꯛ ꯀꯥꯞꯄ ꯈꯣꯠꯄ ꯐꯖꯅ ꯑ ꯅꯔꯁꯀꯤ ꯇꯥꯏꯞꯇ ꯑꯩꯈꯣꯏ ꯃꯦꯟ ꯅꯔꯁꯀꯤ ꯇꯥꯏꯞꯇꯒ ꯈꯔ ꯆꯠꯂꯝꯒꯗꯧ ꯃꯥꯜꯂꯦꯕ
ꯑꯥꯗꯨꯗꯤ ꯑꯁ
ꯑ
ꯍꯥꯏꯅ ꯃꯄꯥꯒꯤ ꯃꯥꯒꯤ ꯂꯥꯏꯌꯦꯡ ꯈꯨꯌꯦꯡꯗꯨꯗꯤꯕꯨ ꯐꯖꯅꯗꯤ ꯍꯥꯏꯩꯅꯤꯡꯅꯤ ꯑꯗꯨ ꯂꯤꯟꯒ ꯑꯗꯨꯃꯅ ꯇꯧꯔꯒ ꯍꯥꯞꯠꯇꯣꯛꯉꯝꯃꯗꯤꯀꯣ
ꯄꯨꯔꯥꯏ ꯃꯥꯏꯌ
ꯎꯝ ꯎꯝ
ꯑꯣ ꯗ ꯔꯦꯠꯇꯤ ꯑꯗꯨꯝ ꯆꯥꯎꯋꯦ ꯃꯄꯥꯁꯨ ꯆꯥꯎꯋꯤ ꯃꯆꯥꯁꯨ ꯆꯥꯎꯋꯦ ꯑꯩꯗꯤ ꯃꯄꯥꯟꯅ ꯆꯥꯎꯅ ꯂꯧꯔꯝꯕꯅꯤꯅꯅꯦ ꯃꯥꯒꯤꯁꯦ ꯑꯁ ꯃꯤꯁ ꯀꯩꯅꯣ ꯇꯧꯕꯩꯗꯨꯗ ꯑꯩ ꯆꯤꯛꯄꯩꯁꯤꯗ ꯃꯤ ꯀꯩꯅꯣ ꯇꯧꯈꯠꯂꯛꯑꯦꯕ ꯄꯨꯈꯠꯂꯛꯑꯦꯕ
ꯎꯝ
ꯑ ꯑꯗꯨꯝ ꯃꯤ ꯑꯗꯨꯗꯤ ꯑꯩꯒꯤꯗꯤ ꯈꯔꯕꯨ ꯐꯤꯕꯝ ꯐꯥꯔꯤꯗꯤ ꯑꯩꯗꯤ ꯑ ꯆꯤꯛꯄ ꯄꯨꯈꯠꯂꯛꯄꯅꯤꯅ ꯀꯥꯏꯅ ꯀꯩꯅꯣ ꯑꯣꯏꯗꯦꯕꯀꯣ ꯄꯩꯁꯥꯁꯨ ꯌꯥꯝ ꯀꯟꯅ ꯆꯪꯕ ꯍꯥꯏꯁꯦ ꯀꯨꯟꯗꯪ ꯆꯪꯉꯦꯕ ꯂꯩꯍꯧꯔꯤꯗꯨꯗꯤ ꯊꯥꯔꯇꯤ ꯐꯥꯏꯚ ꯆꯪꯕ ꯐꯣꯔꯇꯤ ꯆꯪꯕ ꯆꯪꯉꯋꯦꯕꯀ ꯑꯗꯣ ꯃꯣꯏꯁꯦ ꯀꯃꯥꯏꯅ ꯇꯧꯒꯤꯗꯤ ꯆꯠꯄ ꯉꯝꯗ ꯃꯈꯣꯡꯗ ꯆꯤꯛꯄꯁꯦ ꯆꯠꯄ ꯉꯝꯗꯕ ꯌꯥꯝ ꯊꯥꯅ ꯇ ꯄꯨꯁꯜ ꯈꯣꯡ ꯉꯔ ꯑꯥꯠ ꯄꯣꯝꯈꯠꯂꯒ ꯑꯗꯨ ꯇꯧꯔ ꯃꯥꯅ ꯄꯣꯏꯖꯟꯗ ꯆꯤꯡꯊꯣꯛꯑꯦꯕ ꯄꯣꯏꯖꯟ ꯃꯥꯏ ꯖꯒꯥ ꯄꯣꯏꯖꯟꯁꯦ ꯑꯩꯈꯣꯏꯒꯤ ꯀꯩꯅꯣ ꯑꯣꯏꯅ ꯏꯁꯤꯡ ꯉꯥꯛꯇ ꯑꯣꯟꯈꯤꯕ ꯍꯥꯏꯇꯥꯔꯦꯅꯦ ꯆꯤꯡꯊꯣꯛꯑꯀꯥꯟꯗ ꯏ ꯊꯣꯛꯄꯩ ꯃꯍꯨꯠꯇ ꯏꯁꯤꯡ ꯉꯥꯛꯇꯣꯛ ꯊꯣꯛꯂꯛꯄꯅꯦꯕ